ꯎꯁ ꯌꯥꯏꯅꯦ ꯅꯪꯒꯤꯗꯤ
ꯑꯣ
ꯀꯗꯧꯔꯤꯒꯦ ꯑꯣ
ꯑꯁ ꯍꯧꯖꯤꯛꯇ ꯕ꯭ꯔꯦꯛꯐꯥꯁ ꯂꯣꯏꯔꯒ ꯃꯄꯥꯟꯗ ꯑꯗꯨꯝ ꯐꯝꯃꯥ ꯂꯩꯕꯅꯤꯗ
ꯎꯝ ꯀꯩꯅ ꯅꯪꯒꯤ ꯅꯪꯒꯤ ꯃꯈꯣꯟꯗꯨ ꯌꯥꯝ ꯇꯣꯡꯉꯥꯂꯤꯅꯦ
ꯍꯣꯏꯅꯦ
ꯄꯥꯈꯪ ꯐꯥꯈ꯭ꯔꯕꯣ
ꯄꯥꯈꯪ ꯐꯥꯗ꯭ꯔꯤꯗ ꯍꯧꯔꯛꯄꯗ ꯉꯥꯏꯔꯤꯏꯅꯦ
ꯍꯥꯁ ꯅꯪ ꯑꯣꯏꯔꯝꯃꯣꯏꯗ ꯑꯩꯅ ꯍꯧꯖꯤꯛ ꯄꯤꯈꯤꯕꯗꯣ
ꯑꯩꯅꯦ ꯑꯩꯅꯦ
ꯀꯩꯅꯣ ꯃꯈꯣꯟ ꯌꯥꯝ ꯍꯣꯡꯕꯗꯣ
ꯍꯣꯏ ꯃꯈꯣꯟꯁꯨ ꯍꯥꯡꯉꯝꯃꯅꯦ ꯑꯩ ꯐꯣꯟꯗꯣ ꯇꯣꯉꯥꯟꯕꯩꯀꯣ
ꯑꯣ ꯑꯁꯤ ꯃꯤꯗꯤ ꯄꯥꯈꯪ ꯅꯪ ꯑꯃꯨꯛ ꯁ꯭ꯀꯨꯜꯗ ꯆꯠꯈ꯭ꯔꯕꯣ
ꯍꯣꯏ ꯑꯩ ꯁ꯭ꯀꯨꯜꯗ ꯆꯠꯂꯦ ꯑꯗꯨꯝ ꯑꯦ ꯆꯠꯈ꯭ꯔꯦ ꯑꯃꯨꯛ ꯀꯩꯅꯣ ꯑꯗꯨ ꯁꯨꯇꯤ ꯑꯣꯏ
ꯌꯥꯏ ꯌꯥꯏ ꯁꯀꯨꯜ ꯁꯨꯇꯤ ꯂꯣꯏ ꯈ꯭ꯔꯦ ꯅꯣꯏꯗꯤ ꯀꯩꯅꯣꯗ ꯂꯩꯕ ꯅꯠꯇ꯭ꯔꯣ ꯁꯨꯇꯤ ꯃꯇꯝꯗ
ꯍꯣꯏ
ꯑ ꯌꯨꯝ ꯌꯨꯝꯗ ꯊꫭꯛ
ꯁꯨꯇꯤꯗꯣ ꯂꯣꯏꯗ꯭ꯔꯤꯕꯀꯣ ꯁꯤꯛꯁꯇꯤꯟꯗꯩ ꯍꯧꯔꯅꯦꯕ ꯑꯃꯨꯛ
ꯑꯣ
ꯎꯝ
ꯑꯗꯨꯗꯤ ꯑꯃꯨꯛꯀ ꯁꯨꯇꯤ ꯂꯩꯔꯤ ꯍꯥꯏꯕ꯭ꯔꯕ ꯂꯣꯏꯗ꯭ꯔꯤ ꯑꯣ ꯑꯗꯨꯗꯤꯀ ꯅꯪ ꯑꯗꯨꯝ ꯁ꯭ꯀꯨꯜꯗ ꯆꯠꯈ꯭ꯔꯦ ꯂꯣꯏꯗ꯭ꯔꯁꯨ ꯌꯥꯝ ꯅꯨꯡꯉꯥꯏꯇꯦꯗ
ꯑꯦꯗꯚꯥꯟꯁꯇ ꯂꯥꯛꯄꯅꯤꯅ ꯊꯕꯛ ꯈꯔ ꯂꯩꯕꯩꯀꯣ
ꯑꯦꯁ ꯊꯕꯛ ꯌꯥꯝ ꯆꯤꯜꯂꯤꯉ‌ꫭ ꯃꯤꯗꯤ
ꯍ
ꯅꯨꯡꯉꯥꯏꯕ꯭ꯔꯥ ꯅꯣꯏꯗꯤ ꯀꯣꯂꯦꯖꯇꯤ ꯆꯍꯤ ꯀꯩ ꯆꯍꯤꯗ ꯂꯣꯏꯒꯅꯤ
ꯑꯥ ꯇ꯭ꯋꯦꯟꯇꯤ ꯑꯩꯠ ꯇ꯭ꯋꯦꯟꯇꯤ ꯇ꯭ꯋꯦꯟꯇꯤ ꯑꯩꯠ
ꯎꯨꯁ ꯌꯥꯝ ꯋꯥꯠꯂꯤꯅꯦ
ꯍꯣꯏ ꯋꯥꯟ ꯑꯦꯟ ꯍꯥꯐ ꯏꯌꯥꯔ ꯋꯥꯠꯂꯤ
ꯑꯗꯨꯁꯨ ꯅꯨꯡꯉꯥꯏꯔꯝꯒꯅꯤꯗ
ꯎꯝ ꯅꯨꯡꯉꯥꯏꯗ ꯑꯗꯨꯝ
ꯑꯩꯒꯤ ꯀꯣꯂꯦꯖꯇꯤ ꯑꯗꯨꯒ ꯑꯗꯨꯗ ꯅꯪꯒꯤ ꯀꯣꯏꯅꯕꯁꯨ ꯂꯩꯕꯅꯤꯅ ꯁꯦꯁ
ꯋꯥꯔꯣꯏꯕ ꯅꯪꯗꫭ ꯅꯨꯡꯉꯥꯏꯔꯅꯤꯅꯦ
ꯎꯝ ꯅꯨꯡꯕꯨꯗꯤ ꯅꯨꯡꯉꯥꯏꯗ ꯑꯗꯨꯝ ꯎꯝ
ꯀꯩꯅꯣ ꯀꯩꯀꯩ ꯀꯩꯀꯩ ꯊꯕꯛ ꯇꯧꯅꯔꯤꯒꯦ ꯍꯟꯗꯛꯇꯤ
ꯎꯝ ꯈꯪꯗꯦꯗ ꯑꯗꯨꯝ ꯊꯕꯛꯁꯦ ꯂꯩ ꯂꯩꯕ ꯑꯗꯨꯝ ꯇꯧꯔꯤ ꯃꯇꯝ ꯂꯩꯏꯕ ꯑꯗꯨꯝ ꯀꯩ ꯍꯥꯏꯅꯤ ꯊꯕꯛꯇꯣ ꯊꯤꯔꯒ ꯑꯗꯨꯝ ꯐꯪ ꯐꯪꯕ ꯇꯧꯋꯦꯗ ꯑꯩꯈꯣꯏꯗꯤ ꯎꯄꯥꯏ ꯂꯩꯇ‌ꯦ
ꯑꯗꯨ ꯑꯗꯨ ꯑꯣꯏꯔꯁꯨ ꯐꯪ ꯐꯪꯈ꯭ꯔꯗꯤ ꯑꯗꯨꯝ ꯐꯩꯏꯅ ꯍꯥꯏꯗꯤ ꯀꯩꯝ ꯇꯧꯗꯔꯒ ꯂꯩꯕ ꯁꯔꯨꯛꯇꯗꯤ ꯑꯗꯨ ꯈꯔ ꯈꯔ ꯐꯪꯕꯗꯣ ꯑꯗꯨꯒ ꯑꯗꯨꯝ ꯂꯩ ꯑꯔꯩ ꯑꯔꯩꯕ ꯊꯕꯛ ꯇꯧꯕꯗꯣ ꯑꯗꯨ ꯐꯠꯇ꯭ꯔꯣ
ꯑꯗꯨ ꯐꯩꯌ‌ꯦ
ꯑꯩꯁꯨ ꯅꯣꯏꯗꯤ ꯍꯌꯦꯡꯋꯥꯏ ꯀꯣꯂꯦꯖ ꯂꯣꯏꯕꯗ ꯑꯦꯛꯖꯥꯝ ꯊꯥꯎꯋꯀꯣ
ꯍꯣꯏ ꯑꯗꯨꯝ ꯍ ꯍꯣꯏ ꯇ꯭ꯔꯥꯏ ꯇꯧꯋꯦ ꯇꯧꯋꯦ
ꯀꯣꯂꯦꯖ ꯂꯣꯏꯔꯒ ꯀꯩꯁꯨ ꯇꯧꯗꯕꯅꯤꯅ ꯑꯁ ꯆꯍꯤ ꯑꯅꯤ ꯃꯥꯡꯈ꯭ꯔꯦ ꯑꯩꯈꯣꯏꯗꯤ
ꯍꯧꯖꯤ ꯑꯃꯨꯛꯀ ꯑꯦꯛꯖꯥꯝ ꯊꯥꯥꯁꯦ ꯍꯥꯏꯔꯁꯨ ꯂꯥꯏꯔꯤꯛꯇꯨ ꯄꯥꯕꯗꯤ ꯉꯝꯒꯗꯧ ꯃꯥꯟꯗ꯭ꯔꯦ ꯀꯨꯏꯔꯦ ꯀꯣꯂꯦꯖ ꯀꯥꯕ ꯍꯧꯕꯗꯒꯤ ꯂꯥꯏꯔꯤꯛ ꯄꯥꯗ꯭ꯔꯤ
ꯅꯣꯏ ꯅꯪ ꯀꯩꯅꯣ ꯀꯔꯦꯁꯄꯣꯟꯗꯦꯟꯗ ꯑꯣꯏꯕꯩꯔꯣ ꯅꯠꯇ꯭ꯔꯒ
ꯑꯥꯎ ꯃꯥꯅꯦ ꯑꯗꯨꯃꯥꯏꯅ ꯊꯝꯃꯒꯦ ꯊꯕꯛ ꯇꯧꯕꯒꯤꯕꯨꯣ
ꯑꯣ
ꯑ ꯑꯦꯛꯖꯥꯝ ꯃꯇꯝꯁꯨ ꯅꯨꯡꯉꯥꯏꯗꯅ ꯑꯩꯈꯣꯏꯒꯤꯗꯤ ꯍꯧꯖꯤꯛꯇꯤ ꯌꯥꯗ꯭ꯔꯦ ꯍꯥꯏꯌꯦ
ꯎꯝ ꯑꯩꯈꯣꯏꯗꯤ ꯑꯩꯈꯣꯏꯗꯤ ꯔꯤꯒꯨꯂꯔ ꯑꯣꯏꯕꯅꯀꯣ ꯑꯗꯨꯝ ꯀꯣꯂꯦꯖ ꯍꯦꯛ ꯀꯥꯕ ꯍꯧꯕꯗꯒꯤ ꯑꯗꯨꯝ ꯑꯦꯀꯥꯗꯃꯤꯛꯇꯁꯨ ꯄ꯭ꯔꯦꯁꯔ ꯈꯔ ꯌꯥꯎꯈ꯭ꯔꯦ ꯑꯗꯨꯒ ꯑꯗꯨꯝ ꯌꯥꯗꯤ ꯌꯥꯔꯦ ꯑꯗꯣ ꯈꯪꯗꯦ ꯀꯃꯥꯏ ꯑꯣꯏꯗꯣꯏꯅꯣ
ꯌꯥꯅꯤꯗ ꯂꯥꯏꯔꯤꯛ ꯌꯥꯝ ꯄꯥꯝꯕ ꯃꯤꯒꯤꯗꯤ ꯑꯗꯨꯗꯤ ꯑꯔꯥꯏꯕꯅꯤꯗ ꯑꯩꯈꯣꯏꯗꯤ ꯄꯥꯗ꯭ꯔꯕꯅꯤꯅꯀꯣ ꯉꯝꯒꯗꯧ ꯃꯥꯟꯗ꯭ꯔꯦ ꯑꯦꯛꯖꯥꯝ ꯊꯥꯥꯁꯦ ꯍꯥꯏꯔꯁꯨ
ꯑꯗꯣ ꯍꯧꯖꯤꯛꯀꯥꯟꯗꯤ ꯊꯕꯛ ꯑꯣꯄꯣꯔꯆꯨꯅꯤꯇꯤ ꯃꯌꯥꯝ ꯂꯩꯔꯤꯁꯤꯗꯤ
ꯂꯩꯕꯨꯗꯤ ꯂꯩꯗ ꯈꯪꯅꯤꯦꯅꯦꯍꯦ ꯅꯆꯦ ꯑꯩꯈꯣꯏꯁꯦ ꯂꯥꯏꯔꯤꯛꯁꯨ ꯌꯥꯝ ꯍꯩꯍꯧꯗ
ꯑꯁꯤ ꯀꯔꯤ ꯇꯧꯗꯣꯏꯔꯥ ꯈꯪꯗ꯭ꯔꯔꯤ ꯅꯣꯏꯗꯤ ꯑꯦꯛꯖꯥꯝꯒꯨꯝꯕ ꯐ ꯐꯖꯅ ꯊꯥꯎꯕ ꯑꯩꯒ ꯍꯧꯖꯤꯛ ꯏꯃꯥꯟꯅꯕ ꯌꯥꯝ ꯂꯩꯌꯦꯕꯀꯣ ꯃꯣꯏꯁꯨ ꯎꯝ ꯑꯦꯛꯖꯥꯝꯗꯣ ꯑꯗꯨꯝ ꯊꯥꯅꯤꯌꯦ ꯍꯣꯠꯅꯔ ꯂꯩꯌꯦꯕ ꯃꯦꯝ ꯑꯗꯨ ꯑꯩꯈꯣꯏꯗꯤ ꯉꯝꯗ꯭ꯔꯦꯅꯦ ꯑꯩꯈꯣꯏ ꯈꯨꯟꯒꯤ ꯑꯉꯥꯡꯁꯤꯡꯁꯨ ꯑꯗꯨꯝ ꯑꯦꯛꯖꯥꯝ ꯇ꯭ꯔꯥꯏ ꯇꯧꯕꯗꯤ ꯌꯥꯕꯖꯥꯠꯅꯤ
ꯎꯝ
ꯑꯩꯈꯣꯏꯗꯤ ꯎꯄꯥꯏ ꯂꯩꯇꯦꯕ ꯎꯄꯥꯏ ꯇꯧꯅꯤꯡꯉꯁꯨ ꯃꯇꯝꯁꯨ ꯂꯩꯇꯦ
ꯎꯝ
ꯑꯩꯈꯣꯏ ꯈꯨꯁꯨ ꯂꯥꯏꯔꯤꯛ ꯍꯩꯕ ꯌꯥꯝ ꯂꯩꯌꯦꯅꯀꯣ
ꯎꯝ ꯂꯩ ꯂꯩ ꯂꯩ ꯎꯝ ꯍꯧꯖꯤꯛꯇꯛꯇꯤ ꯑꯁ ꯀꯥꯏ ꯀꯩ ꯀꯩ ꯇꯧꯔ ꯂꯩꯔꯔꯤꯦ ꯉꯁꯤꯗꯤ
ꯁꯤꯗꯤ ꯑꯉꯥꯡ ꯌꯦꯡꯗ꯭ꯔꯤ
ꯑꯣ ꯆꯥꯛ ꯆꯥꯛ ꯍꯤꯗꯥꯛ ꯊꯣꯡꯉꯨꯕꯣ
ꯆꯥꯛ ꯌꯦꯟꯁꯥꯡ ꯊꯥꯛ ꯊꯣꯡꯗ꯭ꯔꯤꯗ ꯍꯧꯖꯤꯛ ꯌꯥꯝ ꯉꯜꯂꯤꯗ
ꯑꯣ ꯑꯣ ꯇꯥꯏꯃꯤꯡꯗꯣ ꯗꯤꯐ꯭ꯔꯦꯟ ꯗꯤꯐ꯭ꯔꯦꯟ ꯑꯣꯏꯕꯅꯤꯅ
ꯇꯥꯏꯃꯤꯡꯗꯣ ꯌꯥꯗꯦ ꯎꯝ ꯑꯗꯨꯗꯗꯤ ꯊꯦꯡꯅ ꯆꯥꯏ ꯍꯧꯖꯤꯛ ꯉꯥꯏꯍꯥꯛ ꯂꯩꯗꯤ ꯕ꯭ꯔꯦꯛꯐꯥꯁ ꯆꯥꯈ꯭ꯔꯅꯤ ꯑꯗꯨꯒ ꯆꯥꯛꯇꯤ ꯄꯨꯡ ꯑꯃ ꯄꯨꯡ ꯕꯥꯔꯣ ꯑꯗꯨꯋꯥꯏꯗ ꯆꯥꯏ
ꯑꯣꯝ
ꯌꯥꯝꯊꯦꯡꯅ ꯆꯥꯏ ꯅꯣꯏꯗꯤ ꯄꯨꯡ ꯀꯌꯥꯗ ꯆꯥꯕ꯭ꯔꯥ
ꯑꯩꯈꯣꯏꯗꯤ ꯏꯅꯥꯎꯄꯥ ꯑꯃ ꯑꯗꯨꯝ ꯀ꯭ꯂꯥꯁ ꯆꯠꯄꯩꯀꯣ ꯃꯥꯗꯤ ꯁꯦꯀꯦꯟꯗꯔꯤꯅꯦꯕ ꯑꯗꯨꯒꯤ ꯀ꯭ꯂꯥꯁ ꯑꯗꯨꯝ ꯆꯠꯂ ꯂꯩꯕꯒꯤ ꯇꯨꯡ ꯀꯩꯅꯣ ꯑꯩꯠ ꯐꯣꯔꯇꯤ ꯐꯥꯏꯚꯇ ꯃꯣꯏ ꯀ꯭ꯂꯥꯁꯇꯣ ꯍꯧꯕꯅꯦꯕ ꯣ ꯀ ꯀ꯭ꯂ ꯁꯀꯨꯜ ꯁꯅꯥꯄ ꯑꯗꯨ ꯆꯥꯛ ꯍꯧꯖꯤꯛꯇ ꯆꯥꯔ ꯂꯣꯏꯔ ꯃꯥ ꯗ꯭ꯔꯦꯁꯑꯞ
ꯑꯣ ꯅꯪ ꯅꯪꯒꯤ ꯅꯅꯥꯎ ꯅꯨꯄꯥꯒ ꯂꯩꯃꯤꯟꯅꯕ꯭ꯔꯅ ꯍꯣꯁꯇꯦꯜꯗ ꯂꯩꯇ꯭ꯔꯦ ꯅꯣꯏ ꯔꯦꯟꯗ ꯑꯣꯏꯅ ꯂꯩꯔꯦ
ꯍꯣꯏ
ꯑꯗꯨꯅ ꯅꯨꯡꯉꯥꯏꯅꯤꯗ ꯔꯦꯟꯗ ꯂꯩꯕꯅꯀꯣ
ꯎꯝ
ꯍꯥꯏꯗꯤ ꯆꯥꯛ ꯍꯣꯁꯇꯦꯜꯗꯗꯤ ꯆꯥꯛ ꯌꯦꯟꯁꯥꯡ ꯍꯥꯎꯔꯁꯨ ꯌꯥꯝ ꯍꯥꯎꯇꯦꯅ
ꯅꯣꯏꯗꯤ ꯌꯥꯝ ꯍꯥꯎꯔꯝꯅꯤꯍꯦ ꯅꯪꯅ ꯊꯣꯡꯕ꯭ꯔꯣ
ꯑ ꯏꯆꯦ ꯑꯅꯤ ꯂꯩ
ꯋꯥꯥꯏ ꯅꯆꯦꯅꯤ
ꯍꯣꯏ
ꯑꯃꯒꯅꯆꯦ ꯑꯅꯤꯁꯨ ꯂꯩꯕ꯭ꯔꯣ
ꯍꯣꯏ
ꯍ
ꯀꯩꯅꯣ ꯁꯥꯏꯗꯇꯩꯒꯤꯀꯣ ꯑꯩꯈꯣꯏ ꯐꯥꯗꯔ ꯁꯥꯏꯗꯇꯒꯤ
ꯑꯣ ꯑꯣ ꯑꯣ ꯃꯣꯏꯒ ꯂꯩꯃꯤꯟꯅꯕ
ꯎꯝ
ꯑꯩꯈꯥꯏꯩꯅ
ꯃꯇꯝ ꯈꯔꯒꯤꯅꯤꯗ ꯍꯥꯏꯗꯤ ꯅꯧꯅ ꯂꯩꯕꯅꯤꯅꯀꯣ ꯂꯩꯃꯤꯅꯒꯦ ꯊꯣꯏꯅ ꯑꯗꯨ ꯍꯌꯦꯗ ꯑꯗꯨ ꯑꯣꯏꯔꯁꯨ ꯃꯣꯏ ꯂꯩꯕꯅꯤꯅ ꯃꯣꯏ ꯑꯗꯨꯝ ꯇꯧꯖꯒꯦꯅ ꯇꯧꯋꯦ
ꯑꯣ ꯑꯣ ꯅꯪꯁꯨ ꯇꯝꯃꯣ ꯃꯣꯏ ꯆꯠꯈ꯭ꯔꯗꯤ ꯐꯖꯅ ꯍꯥꯡꯕ ꯊꯣꯡꯕ ꯍꯩꯅꯤꯅ
ꯎꯝ ꯌꯥꯏꯗ ꯇꯨ
ꯑꯗꯨꯗꯤ ꯍꯟꯗꯛ ꯈ꯭ꯔꯤꯁꯃꯥꯁ ꯀꯨꯝꯕꯗꯤ ꯊꯣꯛꯀꯗꯧ ꯃꯥꯟꯗ꯭ꯔꯦ ꯅꯣꯏꯗꯤ
ꯍꯣꯏ ꯈ꯭ꯔꯤꯁꯃꯥꯁꯁꯦ ꯈꯪꯗꯦ ꯎꯝ
ꯑꯗꯨꯝ ꯆꯠꯄ ꯌꯥꯏ ꯃꯐꯝ ꯃꯐꯝ ꯑꯃ ꯑꯗꯨ ꯑꯗꯨꯝ ꯆꯠꯂ ꯂꯣꯏꯔꯦ
ꯎ ꯎ ꯈꯪꯗꯦꯗ ꯌꯥꯝ ꯅꯨꯡꯉꯥꯏꯒꯗꯧꯕꯗꯤ ꯃꯥꯟꯗ꯭ꯔꯦꯗ
ꯎꯝ
ꯅꯣꯏꯒꯤꯗꯤ ꯋꯥꯔꯤ ꯅꯣꯏꯒꯤꯗꯤ ꯀꯩꯅꯣ ꯋꯥꯔꯤ ꯁꯥꯕ ꯌꯥꯏꯅꯦ ꯑꯩꯈꯣꯏꯗꯤ ꯁꯨꯡꯌꯥ ꯌꯥꯗꯦ ꯅꯨꯃꯤꯠ ꯑꯅꯤ
ꯑꯣ ꯇꯩꯅꯣ ꯑꯅꯤꯔꯛ ꯂꯥꯛꯄꯅꯦ ꯑꯗꯨꯗꯣ ꯇꯧꯅꯕꯀꯣ ꯑꯗꯣ ꯑꯅꯤꯔꯛ ꯇꯧꯈ꯭ꯔꯗꯤ ꯑꯗꯨꯝ ꯌꯥꯕꯅꯦ
ꯍꯅꯦ ꯑꯩꯒꯤꯗꯤ ꯁꯨꯡꯌꯥ ꯌꯥꯗꯦꯅꯦ ꯀꯣꯏꯔꯦꯈꯗꯤ ꯌꯥꯝ ꯂꯩꯔꯤ
ꯀꯩꯅꯣ ꯂꯧꯕ ꯃꯐꯝꯗꯒꯤꯀꯣ
ꯎꯝ
ꯑꯗꯨꯝ ꯆꯠꯂꯒ ꯑꯗꯨꯝ ꯅꯝꯅꯤꯡꯉꯥꯏ ꯂꯩꯕꯅꯦ ꯑꯗꯣ ꯑꯅꯤꯔꯛ ꯅꯝꯈ꯭ꯔꯗꯤ ꯑꯗꯨꯝ ꯌꯥꯕꯅꯦ ꯑꯩꯁꯨ ꯈꯪꯗꯦꯕ ꯑꯥꯡꯗꯤ ꯑꯃꯛꯛꯇ ꯈꯥꯛꯇꯪꯅꯦ ꯑꯗꯣ ꯉꯁꯤ ꯑꯃꯨꯛ ꯑꯃꯔꯛ ꯂꯩꯔꯝꯕ ꯑꯗꯨꯒꯤ ꯑꯗꯨꯗꯈ ꯈ꯭ꯔꯒ ꯑꯗꯨꯛ ꯍꯧꯖꯤꯛ ꯑꯗꯨꯝ ꯌꯥꯔꯕꯅꯦ
ꯎꯝ ꯈꯪꯅꯦꯦꯅ ꯇꯞꯅ ꯇꯞꯅꯗꯤ ꯌꯥꯒꯗꯕ ꯃꯥꯜꯂꯦ ꯃꯣꯏꯁꯦ ꯍꯟꯗꯛꯇꯤ ꯈꯔ ꯀꯩꯅꯣ ꯇꯧꯋꯦ ꯍꯥꯏꯕꯒꯤꯀꯣ
ꯎꯝ ꯑꯗꯨ ꯅꯣꯏ ꯀꯩꯅꯣꯀꯣ ꯅꯣꯏ ꯅꯣꯏꯗꯗꯤ ꯆꯨꯖꯥꯛꯀꯨꯝꯕ ꯐꯪꯕ꯭ꯔꯣ ꯍꯤꯡꯒꯣꯜꯒꯨꯝꯕ
ꯂꯣꯏꯇꯦꯗ
ꯑꯣ ꯑꯩꯈꯣꯏ ꯑꯁꯤꯗꯗꯤ ꯑꯁ ꯐꯖꯅ ꯁꯦꯝꯃꯦ ꯑꯗꯣ ꯑꯗꯨꯁꯨ ꯐꯨꯠꯂꯒ ꯆꯥꯕꯅꯤ ꯉꯁꯥꯏ ꯌꯥꯝ ꯍꯥꯎꯋꯦ ꯁꯤꯒꯤ
ꯌꯥꯝ ꯍꯥꯎꯒꯅꯤꯅꯦ ꯅꯪꯅ ꯂꯩꯕ ꯃꯐꯝꯗꯣ ꯑꯁ ꯌꯥꯔꯦ ꯍꯣꯔꯦꯟ ꯍꯥꯏꯔꯛꯑꯣ
ꯑ ꯍꯣꯏ ꯍꯣꯏ
ꯆꯠꯁꯨ ꯆꯠꯇꯕꯅꯤꯅ
ꯎꯝ
ꯅꯣꯏ ꯉꯁꯤꯗꯤ ꯀꯩ ꯍꯦꯟꯖꯥꯡ ꯊꯣꯡꯒꯅꯤ
ꯎꯝ ꯉꯁꯥꯏ ꯑꯩꯈꯣꯏ ꯀꯩꯅꯣ ꯅꯦꯕꯔꯁꯤꯡꯀꯣ ꯃꯣꯏ ꯄꯨꯈ꯭ꯔꯤꯗ ꯐ꯭ꯔꯦꯁ ꯑꯣꯏꯅ ꯉꯥ ꯂꯧꯊꯣꯛꯄ ꯑꯗꯨꯒꯤ ꯉꯥꯗꯣ ꯊꯣꯡꯉꯒ ꯑꯗꯨꯝ ꯆꯥꯔꯅꯤ ꯉꯁꯤꯗꯤ
ꯑꯁ ꯍꯥꯎꯕꯅꯤꯅꯦ ꯐ꯭ꯔꯦꯁ ꯉꯥꯗꯤ ꯍꯥꯎꯕꯅꯤꯅꯦ
ꯍꯣꯏ
ꯅꯪꯗꯤ ꯏꯟꯖꯥꯡ ꯑꯍꯥꯎꯕ
ꯎꯝ ꯍꯨꯝ ꯎꯝ
ꯑꯗꯣ ꯎꯝ ꯀꯔꯤꯕ ꯅꯪ ꯉꯁꯤꯗꯤ ꯀꯣꯂꯦꯖ ꯆꯠꯂꯣꯏ
ꯍꯣꯏ ꯆꯠꯂꯔꯣꯏ ꯉꯁꯤꯗꯤ ꯁꯨꯇꯤ ꯑꯣꯏꯕꯅꯤꯅ ꯁꯤꯛꯁꯇꯤꯟ ꯐꯥꯎ ꯁꯨꯇꯤꯅꯦ ꯑꯩꯈꯣꯏꯒꯤ
ꯌꯥꯏꯌꯦ ꯌꯥꯏ ꯀꯨꯏꯗꯤ ꯀꯨꯏꯔꯕ ꯃꯥꯜꯂꯦꯗ ꯅꯣꯏ ꯁꯨꯇꯤꯁꯦ ꯅꯍꯥꯟꯗꯒꯤ ꯎꯕꯅꯦꯕ ꯅꯣꯏꯗꯨ ꯀꯣꯏꯕ ꯆꯠꯄ ꯒꯥꯏ ꯁꯤ ꯅꯃꯥꯟꯅꯕ ꯑꯅꯤꯗꯨꯗꯤ ꯃꯥ ꯃꯕꯣꯏ ꯃꯕꯥꯅꯤꯗꯤ ꯀꯗꯥꯏ ꯂꯩꯒꯦ
ꯃꯣꯏꯁꯨ ꯑꯗꯨꯝ ꯂꯩ ꯑꯩꯈꯣꯏ ꯃꯅꯥꯛꯇ ꯀꯣ ꯍꯥꯏꯗꯤ ꯅꯦꯕꯔ ꯑꯣꯏꯌꯦꯕ ꯃꯣꯏꯁꯨ
ꯑꯁ ꯅꯨꯡꯉꯥꯏꯔꯤꯅꯦ ꯅꯣꯏꯗꯤ ꯄꯨꯟꯅ ꯂꯩꯃꯤꯟꯅꯔꯒ
ꯍꯣꯏ
ꯀꯣꯏꯕ ꯆꯠꯄꯒꯨꯝꯕꯁꯨ ꯅꯨꯡꯉꯥꯏꯒꯅꯤꯅꯦ ꯑꯥ
ꯀꯩꯅꯣ ꯅꯣꯏ ꯒꯦꯝꯒ ꯁꯥꯟꯅꯗ꯭ꯔꯣ
ꯑꯁ ꯑꯁꯤ ꯂꯥꯛꯄꯗꯩ ꯒꯦꯝ ꯁꯥꯟꯅꯗ꯭ꯔꯦꯗ ꯗ꯭ꯔꯃꯥ ꯐꯥꯎ ꯌꯦꯡꯗ꯭ꯔꯦꯗ ꯑꯩꯈꯣꯏꯗꯤ
ꯊꯕꯛ ꯆꯤꯜꯂꯕꯅꯤꯅ
ꯍꯣꯏ ꯌꯥꯝ ꯆꯤꯜꯂꯦ ꯅꯨꯡꯗꯥꯡꯗ ꯑꯃꯨꯛ ꯕꯣꯜ ꯌꯦꯡꯒꯅꯤ ꯑꯁ ꯃꯇꯝ ꯂꯩ ꯠꯇꯕꯗꯨꯀꯣ ꯅꯪ ꯉꯔꯥꯡ ꯕꯣꯜ ꯌꯦꯡꯕ꯭ꯔꯣ
ꯉꯍꯥꯡꯗꯣ ꯑꯁ ꯑꯩ ꯂꯣꯛ ꯊꯨꯡꯕꯀꯣ ꯑꯗꯨꯒꯤ ꯑꯗꯨꯒ ꯂꯩꯍꯧꯁꯨ ꯈꯔ ꯈꯔ ꯂꯩꯕ ꯉꯔꯥꯡꯗꯣ ꯑꯗꯨꯒꯤ ꯑꯁ ꯌꯦꯡꯗꯤ ꯌꯦꯡꯅꯤꯡꯕꯅꯦꯍꯦ ꯑꯗꯣ ꯎꯄꯥꯏ ꯂꯩꯇ꯭ꯔꯦ ꯑꯗꯨꯝ ꯔꯦꯁ ꯑꯣꯏꯅ ꯇꯧꯈ꯭ꯔꯦ
ꯑꯣ ꯑꯩꯉꯣꯟꯗꯕꯨꯗꯤ ꯎꯝ ꯑꯩꯗꯣ ꯉꯔꯥꯡ ꯄꯨꯡ ꯏꯂꯚꯦꯟꯗ ꯇꯨꯝꯕꯅꯦꯕ
ꯍꯣꯏ
ꯑꯗꯨꯒ ꯄꯨꯡ ꯑꯃ ꯃꯈꯥꯏꯗ ꯑꯩꯒꯤ ꯐ꯭ꯔꯦꯟ ꯑꯃꯅ ꯀꯣꯜ ꯇꯧꯔꯛꯑꯦꯕ ꯕꯣꯜ ꯌꯦꯡꯅꯤꯡꯉꯥꯏ ꯍꯧꯒꯠꯂꯣ ꯍꯧꯒꯠꯂꯛꯑꯣ ꯍꯥꯏꯔꯒ ꯑꯗꯨ ꯍꯧꯗꯤ ꯍꯧꯒꯠꯈ꯭ꯔꯦ ꯑꯗꯨ ꯌꯦꯡꯕ ꯉꯝꯗ꯭ꯔꯦ ꯕꯣꯜꯗꯣ ꯊꯥꯔꯒ ꯑꯃꯨꯛ ꯇꯨꯝꯈ꯭ꯔꯦ ꯉꯝꯗꯦ
ꯀꯣ
ꯑꯝ
ꯀꯩꯅꯣ ꯚꯤꯗꯤꯑꯣ ꯅꯠꯇ꯭ꯔꯒ ꯗ꯭ꯔꯃꯥ ꯀꯩ ꯀꯩ ꯑꯣꯏꯔꯁꯨ ꯐꯣꯟꯅꯣ ꯑꯗꯨꯝ ꯌꯦꯡꯉ ꯍꯤꯞꯄꯒ ꯌꯦꯡꯉꯗꯤꯀꯣ ꯑꯗꯨꯝ ꯇꯨꯝꯈ꯭ꯔꯅꯤ ꯀꯨꯏꯅ ꯂꯩꯕ ꯉꯝꯗꯦꯕ
ꯉꯝꯗꯦ ꯉꯝꯗꯦ
ꯐꯝꯃꯒ ꯐꯖꯅ ꯌꯦꯡꯗ꯭ꯔꯗꯤ ꯎꯝ
ꯅꯪ ꯑꯥꯔꯖꯦꯟꯇꯤꯅꯥꯒꯤꯗꯣ ꯌꯦꯡꯕ ꯅꯍꯥꯟꯃꯨꯛꯀꯤꯗꯣ
ꯍꯣꯏ ꯌꯦꯡꯉꯦ ꯎꯝ
ꯑꯗꯨ ꯅꯨꯃꯤꯠꯇ ꯑꯩꯗꯤ ꯀꯞꯀꯗꯧꯔꯕꯅꯦ ꯑꯩ ꯀꯞꯈ꯭ꯔꯕꯅꯦ ꯑꯩꯌꯥ ꯏꯖꯤꯞꯅ
ꯇꯤ ꯃꯤꯅꯤꯇꯤ ꯈꯔ ꯍꯥꯔꯠ ꯑꯦꯇꯦꯛ ꯍꯣꯏ ꯑꯗꯨ ꯃꯣꯏ ꯏꯄꯤꯛ ꯀꯝꯕꯩꯛꯇꯣ ꯐꯖꯗ꯭ꯔꯣꯅꯦ
ꯐꯖꯩꯌꯦ ꯑꯗꯨꯅꯦ ꯑꯗꯨ ꯃꯤ ꯈꯔꯛꯅꯗꯤ ꯀꯩꯅꯣꯅꯦ ꯍꯥꯏꯔꯤꯅꯦ ꯃꯤꯆꯪ ꯆꯪꯕꯒꯤꯅꯤꯁꯨ
ꯍꯣꯏ ꯑꯗꯨ ꯍꯣꯏꯗ ꯀꯣꯟꯇ꯭ꯔꯣꯚꯔꯁꯤꯜ ꯀꯩꯅꯣ ꯑꯣꯏꯌꯦ ꯑꯗꯨ ꯑꯣꯏꯔꯁꯨ ꯑꯗꯨꯝ ꯑꯩꯈꯣꯏꯅꯁꯨ ꯌꯦꯡꯕꯗꯗꯤ ꯍꯣꯏ ꯐꯖꯅꯗꯤ ꯎꯗꯤ ꯎꯌꯦꯕꯀꯣ
ꯑꯥ
ꯑꯗꯣ ꯈꯪꯗꯦ ꯃꯣꯏ ꯃꯅꯨꯡꯗ ꯑꯗꯨꯝ ꯃꯁꯥꯒꯤ ꯔꯨꯜꯁꯅꯔ‌ꫭ ꯅꯠꯇ꯭ꯔꯒ ꯑꯩꯈꯣꯏꯅ ꯌꯦꯡꯕꯗ ꯐꯖꯗꯕꯩ ꯇꯥꯏꯞꯇ ꯎꯕꯩꯔꯅ ꯅꯠꯇ꯭ꯔ ꯀꯩꯅꯣ ꯈꯪꯗ꯭ꯔꯦꯗ
ꯈꯪꯗꯦ ꯑꯗꯣ ꯐꯖꯅꯗꯤ ꯁꯥꯟꯅꯩꯗ ꯃꯣꯏ ꯑꯃꯨꯛ ꯃꯤꯅꯤꯠ ꯌꯦꯡꯉꫭꯅ‌ꯦ ꯃꯣꯏꯅ ꯈꯤꯇꯪ ꯃꯤꯅꯤꯠꯇꯨꯗ ꯃꯣꯏꯅ ꯐꯖꯅ ꯁꯥꯟꯅꯔꯛꯄꯗꯨꯗꯤ
ꯍꯣꯏ
ꯍꯥꯏꯗꯤ ꯃꯣꯏꯅ ꯁꯥꯟꯅꯕꯒꯤ ꯉꯝꯕꯅꯤꯗ
ꯎꯝ
ꯑꯗꯨꯗ ꯃꯣꯏꯅ ꯁꯨꯃꯥꯏꯅ ꯇꯧꯔꯒ ꯉꯝꯒꯅꯤ ꯍꯥꯏꯕ ꯂꯩꯇꯦꯕ
ꯎꯝ ꯃꯥꯅꯦ ꯃꯥꯅꯦ
ꯑꯁ ꯑꯗꯨ ꯃꯇꯨꯡꯗꯗꯤ ꯐꯖꯈ꯭ꯔꯦ ꯑꯁ ꯑꯩ ꯀꯞꯄꯒ ꯂꯩꯔꯝꯕꯗꯣ ꯑꯁ ꯂꯥꯎꯕ ꯍꯧꯔꯦ ꯑꯗꯨꯗꯒꯤꯗꯤ
ꯀꯩꯅꯣꯝ ꯌꯥꯝ ꯂꯨꯝꯕ ꯄꯨꯔꯒ ꯍꯦꯛꯇ
ꯑꯗꯨꯅꯦ ꯌꯥꯡꯕꯗꯣ
ꯍꯣꯏ ꯍꯣꯏ ꯑꯗꯨ ꯑꯣꯏꯔꯦ ꯄꯨꯡ ꯆꯞꯃꯟꯅꯕꯅ‌ꯦ
ꯍꯩꯍꯥ ꯇꯟꯈ꯭ꯔꯦꯅꯦꯍꯦ ꯑꯩꯈꯣꯏꯒꯤ ꯊꯕꯛꯀꯤꯁꯨ ꯐꯪꯗꯦ
ꯎꯝ
ꯄ꯭ꯔꯣꯁꯦꯁꯤꯡꯗ ꯂꯩꯌꯦ
ꯑꯣꯝ ꯑꯩꯗꯤ ꯅꯧꯅ ꯑꫭꯔꯕꯅꯤꯅ ꯈꯪꯗ꯭ꯔꯤꯗ ꯀꯩꯝ
ꯑꯁ ꯅꯪꯁꯨ ꯈꯔ ꯉꯟꯅ ꯆꯪꯒꯗꯕꯅꯤꯅꯦ ꯊꯦꯡꯃꯟ
ꯎꯝ
ꯀꯩꯅꯣꯅꯦ ꯑꯁ ꯅꯍꯥꯟꯗꯒꯤ ꯆꯪꯕ ꯌꯥꯗ꯭ꯔꯣ ꯑꯩꯈꯣꯏ